ꯐ꯭ꯔꯥꯏ ꯔꯥꯏꯁ ꯆꯥꯕ ꯂꯣꯏꯔꯕ ꯐ꯭ꯔꯥꯏ ꯔꯥꯏꯁ ꯆꯥꯕ ꯂꯣꯏꯔꯕꯣ
ꯐ꯭ꯔꯥꯏ ꯔꯥꯏꯁ ꯆꯥꯕ ꯂꯣꯏꯔꯨꯔꯦ꯫
ꯑ ꯑꯗꯨꯩ ꯈꯔ ꯀꯛꯈꯠꯂꯛꯄ ꯃꯥꯜꯂꯤꯦꯗ ꯐ꯭ꯔꯥꯏ ꯔꯥꯏꯁ ꯆꯥꯕꯗꯒꯤ ꯅꯥꯕ ꯂꯣꯏ ꯐꯈ꯭ꯔꯕ ꯃꯥꯜꯂꯦ꯫
ꯏꯁ ꯍꯣꯏ ꯄꯋꯥꯔ ꯈꯔ ꯂꯥꯛꯑꯦ ꯑꯩ ꯏꯅꯔꯖꯤ ꯎꯝ
ꯀꯟꯈꯠꯂꯛꯄ ꯃꯥꯜꯂꯦꯕ ꯑꯗꯨꯗꯤ ꯍꯌꯦꯡ ꯅꯥꯔꯗꯤ ꯐ꯭ꯔꯥꯏ ꯔꯥꯏꯁ ꯆꯥꯎ
ꯎꯝ ꯍꯅꯦ ꯍꯦ
ꯍꯤꯗꯥꯛ ꯆꯥꯗ꯭ꯔꯁꯨ ꯌꯥꯔꯦ꯫
ꯏꯁ ꯐꯔꯦ ꯐꯔꯦ꯫ ꯑꯗꯨꯒ ꯑꯩ ꯍꯥꯏꯒꯦ ꯎꯝ ꯅꯥꯕ ꯍꯦꯟꯖꯤꯜꯂ ꯄꯨꯈꯠꯂꯒ ꯀꯅꯥꯅ ꯍꯥꯏ ꯃꯥꯅ ꯍꯥꯏ ꯂꯤꯆꯅ ꯀꯅꯥꯅ ꯆꯥꯗꯣꯏꯕ
ꯑꯩ ꯂꯥꯛ ꯆꯥꯕꯤꯒꯦ ꯂꯣꯏꯔꯀꯦ ꯇꯧꯔꯒꯦ ꯑꯗꯨꯕꯨꯥꯎ ꯑꯗꯨꯝ ꯍꯥꯎꯕꯗꯨꯕꯨ
ꯍꯨꯝ
ꯈꯔ ꯈꯔꯁꯨ ꯆꯥꯒꯗꯕꯅꯤ ꯀꯩꯅꯣ ꯑꯦ ꯆꯥꯛꯂꯥꯃꯗꯤ ꯑꯩꯅ ꯍꯜꯂꯛꯑꯒ ꯃꯦꯒꯤꯒ ꯀꯩꯅꯣ ꯌꯦꯔꯨꯃ ꯒꯥ ꯆꯥꯔꯥꯅꯤ꯫
ꯃꯦꯒꯤꯁꯦ ꯌꯥꯝ ꯐꯠꯇꯦ ꯍꯥꯏꯇꯏ
ꯐꯠꯇꯕꯁꯤꯅꯦ ꯌꯥꯝ ꯆꯪꯅꯤꯡꯉꯁꯦ꯫
ꯎꯝ ꯆꯨꯝꯃꯤ ꯆꯨꯝꯃꯤ꯫
ꯑꯐꯕ ꯁꯨꯝ ꯆꯥ ꯂꯩꯔꯗꯤ ꯑꯩ ꯏꯁꯥ ꯌꯥꯝ ꯐꯈꯤꯔꯣꯏꯗ꯭ꯔꯣ꯫
ꯏꯁ ꯍꯣꯏꯅꯤꯍꯦ ꯑꯩ ꯐꯥꯗꯣꯛꯈ꯭ꯔꯗꯤ ꯃꯌꯥꯝꯁꯦ ꯅꯠꯇ꯭ꯔꯥ
ꯑꯗꯨꯅ ꯑꯩ ꯏꯁꯥ ꯁꯨꯝ ꯐ ꯂꯩꯔꯗꯤ ꯃꯤ ꯗꯣꯛꯇꯔ ꯋꯥꯅ ꯇꯝꯖꯔꯤꯕ ꯅꯔꯁ ꯋꯥꯠꯅ ꯇꯝꯖꯔꯤꯕ ꯃꯌꯥꯝꯁꯦ ꯀꯃꯥꯏꯅ ꯇꯧꯗꯣꯔꯤꯒꯦ꯫ ꯃꯤ ꯃꯁ ꯐꯔ ꯂꯩꯔꯗꯤ꯫
ꯃꯥꯅꯤ ꯃꯥꯅꯤ ꯆꯨꯝꯃꯤ ꯆꯨꯝꯃꯤ ꯏꯇꯥꯎꯍꯕꯤꯅ ꯍꯥꯏꯕ
ꯑꯗ ꯃꯣꯏꯁꯨ ꯋꯥꯅ ꯇꯝꯖꯔꯤꯅꯤ ꯂꯥꯏꯔꯤꯛ ꯋꯥꯅ ꯄꯥꯔꯤꯅꯤ ꯑꯍꯤꯡ ꯇꯨꯝꯗꯒꯤ ꯂꯥꯏꯔꯤꯛ ꯄꯥꯖꯔꯛꯏꯅꯤ꯫ ꯑꯣꯖꯥꯅ ꯃꯌꯥꯝ ꯆꯩꯕ ꯑꯃ ꯇꯥꯔꯤꯅꯤ꯫
ꯃꯥꯅꯦ꯫
ꯊꯕꯛ ꯋꯥ ꯋꯥ ꯆꯠꯆꯔꯤꯅꯤ ꯃꯣꯏꯁꯨ
ꯎꯝ
ꯑꯗꯣ ꯃꯣꯏꯒꯤꯁꯨ ꯈꯔ ꯈꯟꯕꯤꯗ꯭ꯔꯗꯤ ꯀꯩꯅꯣ ꯑꯩꯕꯨꯣ
ꯎꯝ ꯎꯝ
ꯑꯗꯨꯅ ꯑꯩꯁꯦ ꯖꯤꯝ ꯁꯥꯟꯅꯕꯒ ꯂꯣꯏ ꯇꯣꯛꯑꯒꯦꯅ ꯇꯣꯛꯊꯣꯛꯑꯕꯅꯤ ꯍꯦꯜꯗꯤ ꯂꯥꯏꯐ ꯑꯣꯏꯃꯜꯂꯦꯑꯅ
ꯀꯩꯗꯔꯃꯤꯅꯣ ꯅꯪ ꯍꯖꯤꯛ
ꯑꯩ ꯁꯨꯝ ꯊꯝꯃꯒ ꯒꯥꯔꯤ ꯊꯧꯕ ꯂꯝꯕꯤꯗ ꯒꯥꯔꯤ ꯊꯧꯕ ꯌꯦꯡꯉꯤ ꯃꯤꯒꯦ
ꯎꯕ꯭ꯔꯣ ꯍꯥꯏꯖꯥꯛ
ꯎꯏꯌꯦ ꯑꯩꯈꯣꯏ ꯌꯨꯝꯁꯦ ꯁꯤꯗ ꯂꯩꯁꯦ ꯂꯝꯕꯤ ꯃꯇꯥꯏꯗ
ꯃꯁꯤꯡ ꯊꯤꯔꯛꯑꯣ ꯒꯥꯔꯤ ꯃꯃꯥꯏ ꯂꯩ ꯎꯝ ꯒꯥꯔꯤ ꯃꯩ ꯑꯃ ꯊꯥꯟꯕꯒ ꯃꯩ ꯑꯅꯤ ꯊꯥꯟꯕꯒ ꯃꯁꯤꯡ ꯊꯤꯔꯛꯑꯣ ꯀꯅꯥꯅ ꯍꯦꯟꯒꯦ ꯌꯦꯡꯉꯣ
ꯌꯥꯝ ꯆꯠꯄꯗꯤ ꯑꯣꯏꯗꯦ ꯍꯧꯖꯤꯛꯇꯤ ꯅꯨꯡꯗꯥꯡ ꯊꯦꯡꯖꯤꯜꯂꯛꯑ ꯗꯥꯏꯔꯦꯛ ꯃꯦꯟ ꯔꯣꯗꯃꯛꯇꯤ ꯅꯠꯇꯦꯕ ꯑꯗꯨꯅ ꯈꯔ ꯈꯔꯗꯤ ꯆꯠꯂꯦ ꯑꯗꯣ ꯄꯨꯡꯁꯤꯦ ꯈꯔ ꯋꯥꯠꯂꯤꯅꯤ ꯄꯨꯡ ꯑꯃꯒ ꯇꯥꯔꯗꯤ ꯈꯔ ꯌꯥꯝ ꯆꯠꯂꯛꯀꯅꯤ ꯨꯡ ꯄꯨꯡ ꯑꯃ ꯇꯥꯔꯒꯗꯤ ꯄꯥꯔꯇꯤ ꯇꯧꯔꯨꯕ ꯄꯨꯜꯂꯨꯕ ꯈꯣꯠꯂꯨꯕ ꯍꯥꯟꯅꯔꯛꯄ ꯇꯥꯏꯃꯤꯡ ꯑꯣꯏꯗꯕ ꯚꯕꯥꯔꯣꯗꯅ ꯑꯃꯁꯦ
ꯀꯤꯁ ꯂꯣꯏꯔꯦꯍꯦ
ꯄꯨꯡ ꯃꯥꯄꯟ ꯃꯃꯥꯡꯗ ꯑꯃꯨꯛ ꯈꯔ ꯆꯠꯂꯦ ꯑꯗꯨꯒ ꯃꯥꯄꯟ ꯃꯇꯨꯡ ꯇꯔꯥꯒ ꯇꯥꯔꯒꯗꯤ ꯑꯃꯨꯛ ꯒ꯭ꯌꯥꯟ ꯇꯥꯕ ꯑꯉꯥꯡꯈꯩꯁꯤꯅ ꯄꯨꯡ ꯃꯥꯄꯟ ꯇꯔꯥꯁꯤꯗ ꯍꯜꯂꯛꯑꯕ ꯁꯤꯐꯥꯎ ꯃꯅꯨꯡꯁꯤꯗ ꯒ꯭ꯌꯥꯟ ꯇꯥꯕ ꯃꯤꯈꯩꯁꯤꯅꯦ ꯑꯗꯒꯤ ꯇꯔꯥ ꯁ꯭ꯋꯥꯏꯗ ꯑꯩꯅ ꯇꯔꯥꯃꯥꯊꯣꯏ ꯈꯥꯏꯐꯥꯎꯅ ꯁꯨꯝ ꯆꯠꯇ ꯌꯥꯗꯕ ꯑꯃꯅꯤ ꯆꯠꯂꯦ ꯑꯗꯩ ꯈꯔ ꯈ ꯁꯥꯊꯤꯕ ꯀꯥꯡꯕꯨꯁꯤꯅ ꯄꯨꯡ ꯕꯥꯔꯣ ꯑꯃ ꯑꯅꯤ ꯑꯍꯛ ꯍꯥꯏꯐꯧ ꯑꯗꯨꯝ ꯆꯠꯂ
ꯎꯝ
ꯃꯈꯣꯟꯒ ꯍꯧꯖꯥꯠꯅꯤ ꯄꯨꯡ ꯑꯃꯅꯤ ꯀꯥꯡꯒꯨꯁꯤꯗꯤ ꯀꯟ ꯀꯟꯅ ꯑꯗꯩ ꯂꯝꯕꯤꯁꯨ ꯐ ꯂꯝꯕꯤꯁꯨ ꯐꯕꯅꯤꯅꯅꯦ ꯑꯩꯈꯣꯏꯁꯦ ꯂꯝꯂꯣꯡ ꯃꯔꯤ ꯐꯪꯕ ꯑꯃ ꯄꯥꯗꯅꯦꯕ ꯂꯩꯔꯤꯁꯦ ꯂꯝꯕꯤꯁꯦ ꯃꯔꯤ ꯊꯣꯛ ꯐꯣꯡꯅꯅꯦ ꯂꯩꯔꯤꯦ ꯑꯗꯨꯅ ꯏꯁꯇ꯭ꯔꯤꯠꯇꯁꯨ ꯂꯩꯔꯦ ꯀꯣꯏꯂꯁꯨ ꯐꯖꯅ ꯊꯥꯔꯦ
ꯑꯥ
ꯑꯗꯨꯅ ꯀꯟ ꯀꯟ ꯊꯧꯕ ꯅꯨꯡꯉꯥꯏꯕ ꯀꯥꯡꯕꯨꯅꯦꯕ ꯑꯗꯣ ꯒꯥꯔꯤ ꯑꯃ ꯂꯥꯛꯑꯦꯁꯦ ꯃꯁꯤꯡ ꯊꯤꯕ ꯌꯥꯎꯗꯣꯏꯔꯥ ꯌꯥꯎꯔꯣꯏꯗꯣꯏꯔꯥ ꯈꯪꯗꯦ ꯂꯥꯏꯠ ꯊꯥꯟꯗꯦꯕ
ꯑꯗꯨꯗ ꯎꯗꯁ ꯀ꯭ꯋꯥꯂꯤꯐꯥꯏ ꯆꯦ
ꯑꯁ ꯑꯗꯨꯗꯤ ꯑꯩ ꯖꯦꯔꯣ ꯖꯦꯔꯣ ꯆꯠꯂꯦꯁꯤꯗꯤ
ꯊꯧꯔ ꯆꯂꯦ ꯃꯥ ꯀꯩꯅꯣ ꯅꯣꯏ ꯏꯁꯇ꯭ꯔꯤꯠ ꯂꯦꯝꯒ ꯌꯥꯝ ꯊꯥꯟꯕ꯭ꯔꯣ ꯍꯥꯏꯁꯦ ꯒꯥꯔꯤ ꯂꯥꯏꯠ ꯊꯥꯟꯗꯕꯤ ꯊꯧꯕ ꯉꯝꯃꯤꯗꯨꯕꯨ
ꯊꯥꯜꯂꯤ ꯏꯁꯇ꯭ꯔꯤꯞ ꯂꯦꯟ ꯐꯖꯅ ꯂꯩ ꯐꯖꯅ ꯊꯥꯜꯂꯤ
ꯊꯨꯒꯥꯏꯗ ꯌꯥꯔꯣꯏꯅꯣ ꯏꯁꯇ꯭ꯔꯤꯠꯂ ꯃꯌꯥꯝꯗꯣ ꯒꯥꯔꯤꯉꯩ ꯌꯥꯎꯗꯅ ꯊꯥꯔ
ꯑꯦ ꯅꯨꯡꯒ ꯇꯥꯗ꯭ꯔꯣ ꯂꯪꯍꯧꯅꯤ ꯑꯝꯇ
ꯎꯝ
ꯑꯩꯉꯣꯟꯗꯗꯒꯤ ꯊꯣꯃꯛꯛꯀꯅꯨꯍꯦ
ꯁꯨꯁ
ꯏꯁꯇꯦꯔꯤꯠꯂꯣꯟꯗ ꯊꯝꯃꯣ ꯍꯥꯏꯕꯅꯤ
ꯎꯝ ꯈꯨꯠ ꯆꯨꯝꯕꯤ ꯇꯥꯟꯅꯁꯦꯅ
ꯏꯁꯇ꯭ꯔꯤꯠꯂꯦꯟꯁꯦ ꯐꯖꯅ ꯊꯥꯟꯕꯤꯔꯔꯕꯅꯤꯅꯅꯦ ꯃꯣꯏ ꯀꯟꯅ ꯊꯧꯔꯁꯨ ꯅꯨꯡꯉꯥꯏꯔꯦ ꯃꯔꯤ ꯇꯥꯗꯕꯤ ꯊꯧꯔꯁꯨ ꯅꯨꯡꯉꯥꯏꯔꯦ
ꯎꯝ
ꯑꯗꯒꯤ ꯈꯤꯇꯪ ꯁꯥꯏꯅ ꯊꯣꯡꯅꯥꯎꯒ ꯍꯥꯡꯇꯣꯛꯎꯔꯕ ꯊꯣꯡ ꯊꯣꯡꯅꯥꯎꯒ ꯈꯔ ꯌꯥꯝ ꯍꯥꯡꯇꯣꯛꯎꯔꯕ ꯄꯨꯡ ꯑꯃ ꯑꯅꯤ ꯇꯥꯕꯗꯨꯅ ꯃꯤꯀꯑꯞ ꯊꯣꯛꯑꯦ ꯑꯗꯣ
ꯃꯣꯏꯒꯤ ꯁꯕꯦꯟ ꯁꯦ ꯄꯥꯏꯞꯁꯨ ꯑꯣꯟꯊꯣꯛꯄꯤ ꯀꯥꯡꯕꯨꯁꯦ ꯊꯧꯔꯥꯅꯤ ꯂꯥꯎ ꯂꯥꯎꯗꯅ
ꯑꯗꯥꯏꯗ ꯂꯩꯁꯥꯕꯤꯒ ꯂꯩꯔꯗꯤ ꯂꯛꯅꯔꯝꯗ꯭ꯔꯣ
ꯑ ꯂꯩꯁꯥꯕꯤꯗꯤ ꯅꯨꯡꯗꯥꯡ ꯊꯣꯛꯇ꯭ꯔꯦ
ꯀꯔꯤꯒꯤ
ꯄꯨꯡ ꯑꯃ ꯇꯥꯔꯀꯥꯟꯗꯗꯤ ꯀꯃꯥꯏ ꯊꯣꯛꯇꯣꯔꯤꯒꯦ
ꯊꯣꯡ ꯃꯄꯥꯗ ꯂꯥꯏꯔꯤꯛꯀ ꯄꯥꯗ꯭ꯔꯣ ꯊꯣꯡꯅꯥꯎ ꯃꯄꯥꯗꯒ
ꯊꯣꯡꯅꯥꯎ ꯄ ꯂꯥꯏꯔꯤꯛꯄꯥ ꯄꯥꯗꯦꯗ ꯃꯤꯅ ꯑꯁ ꯑꯩꯗꯣ ꯑꯣꯐꯤꯁꯥꯔ ꯑꯣꯏꯅꯤ ꯈꯪꯒ꯭ꯔꯗꯤ ꯑꯩꯗꯣ ꯃꯤ ꯃꯤ ꯃꯤꯍꯧ ꯆꯪꯗꯅ ꯑꯣꯏ ꯉꯝꯗ꯭ꯔꯗꯤ
ꯎꯝ ꯂꯣꯏꯔꯤꯍꯦ ꯄꯥ ꯑꯁꯦꯡꯕꯩ ꯄꯥꯗ꯭ꯔꯖꯨ ꯄꯥꯁꯟꯅꯒꯗꯝꯅꯦ ꯍꯥꯏꯕ ꯄꯨꯡ ꯑꯃ ꯑꯅꯤ ꯑꯗꯨꯋꯥꯏꯗ ꯊꯣꯡꯅꯥꯎ ꯃꯄꯥꯗ ꯁꯝꯒ ꯊꯥꯗꯣ
ꯁꯝꯒ ꯊꯥꯗꯣꯛꯑꯒ ꯁꯝꯖꯨ ꯌꯥꯎꯗꯅ ꯑꯩꯗꯤ ꯁꯝ ꯑꯇꯦꯟꯕꯖꯦ ꯑꯝ ꯀꯃꯥꯏ ꯊꯥꯗꯣꯛꯇꯣꯔꯤꯒꯦ
ꯅꯨꯄꯤ ꯍꯥꯏꯕꯅꯦ ꯅꯨꯄꯤ
ꯅꯨꯄꯤ ꯂꯩꯇꯦ
ꯅꯣꯏ ꯑꯗꯥꯏꯗ ꯂꯩꯕ ꯅꯨꯄꯤꯒꯩꯗꯣ ꯁꯝꯒ ꯊꯥꯗꯣꯛꯑ ꯂꯥꯏꯔꯤꯛ ꯄꯥꯒꯗꯕꯅꯦꯕ
ꯍꯣꯏꯗꯥꯏ ꯂꯩꯕ ꯅꯨꯄꯤꯒꯩꯗꯤ ꯉ ꯉꯟ ꯇꯨꯝꯅꯩꯗ ꯅꯪ ꯉꯥꯟ ꯇꯨꯝꯅꯩꯔ ꯉꯟ ꯉꯟꯅ ꯅꯨꯄꯥꯒꯩꯒ ꯋꯥꯔꯤ ꯁꯅꯩꯔ ꯊꯣꯛꯂꯛꯇꯦ ꯑ ꯋꯥꯀ ꯋꯥꯛꯀꯤꯡꯗꯤ ꯌꯥꯝ ꯆꯠꯄꯅꯦ ꯄꯨꯡ ꯅꯤꯄꯥꯥꯟ ꯃꯥꯄꯟ ꯁꯥꯏꯕꯨꯛꯇꯤ ꯆꯥꯒ ꯇꯣꯛꯑꯒ
ꯎꯝ ꯆꯥꯛ ꯆꯥ ꯇꯣꯛꯑꯒ ꯋꯥꯛꯀꯤꯡ ꯆꯠꯄꯁꯤꯅ ꯀꯔꯤ ꯀꯥꯟꯅꯍꯜꯂꯤꯕꯅꯣ
ꯆꯥꯕꯗ ꯈꯔ ꯍꯦꯟꯖꯤꯟꯒꯤꯕ ꯖꯥꯠꯅꯤ ꯃꯣꯏꯗ ꯋꯦꯠ ꯑꯣꯂ ꯆꯥꯕꯖꯤꯔ ꯀꯦꯂꯣꯔꯤꯁꯦ ꯈꯤꯇꯪ ꯃꯉꯥ ꯇꯔꯥ ꯍꯦꯟꯖꯤ ꯍꯦꯟꯊꯣꯛꯈꯤꯕ ꯑꯗꯨꯏ ꯆꯠ ꯁꯠ ꯐꯖꯍꯟꯅꯤꯡꯕꯒꯤ
ꯍꯥ ꯃꯤ ꯑꯩꯈꯣꯏ ꯃꯅꯤꯄꯨꯔꯒꯤꯗꯤ ꯑꯌꯨꯛꯇ ꯋꯥꯛꯀꯤꯡ ꯆꯠꯂꯒ ꯇꯟ ꯆꯥꯔ ꯍꯟꯅꯔꯛꯏꯕꯅꯤ
ꯑꯗꯨꯅꯦ ꯍꯥꯏꯖꯦ ꯐꯠꯇ꯭ꯔ ꯑꯗꯣ
ꯃꯥꯅꯦ ꯆꯠꯊꯣꯛꯈꯤꯕꯗꯣ ꯑꯃꯨꯛ ꯂꯧꯁꯤꯜꯂꯒ ꯑꯃꯨꯛ ꯂꯥꯛꯏꯅꯦ
ꯄꯤꯊꯣꯛꯈ꯭ꯔꯗꯤ ꯑꯃꯨꯛ ꯂꯧꯁꯟꯒꯗꯕ ꯑꯗꯨ ꯑꯗꯨꯃꯥꯏꯅ ꯇꯧꯗ꯭ꯔꯗꯤ ꯀꯃꯥꯏ ꯇꯧꯅꯤ ꯍꯛꯆꯥꯟ ꯀꯃꯥꯏ ꯐꯕ ꯉꯝꯗꯣꯔꯤꯒꯦ ꯑꯗꯨꯗꯤ
ꯎꯝ ꯎꯝ ꯆꯨꯝꯃꯤ ꯆꯨꯝꯃꯤ ꯑꯩꯈꯣꯏ ꯑꯣ ꯌꯥꯅ ꯍꯥꯏꯕ
ꯁꯨꯝ ꯋꯥꯀꯤꯡꯒ ꯆꯠꯂꯩꯔꯗꯤ ꯁꯨꯝ ꯃꯌꯥꯡ ꯀꯪꯖꯜꯂꯣꯏꯗ꯭ꯔꯣ
ꯃꯥꯅꯦ ꯅꯣꯏꯔꯤꯖꯤꯕꯨ ꯐ꯭ꯔꯤꯗ ꯅꯣꯏꯕ꯭ꯔꯣ ꯅ
ꯑꯗꯩ ꯍꯧꯖꯤꯛ ꯅꯨꯡꯁꯤꯠꯁꯨ ꯁꯤꯠꯄ ꯃꯇꯝꯅꯤ ꯌꯥꯡ ꯀꯪꯉꯗꯤ ꯑꯃꯨꯛ ꯄꯥꯏꯒ꯭ꯔꯗꯤ ꯀꯅꯥ ꯀꯟꯕꯤꯗꯣꯏꯕ
ꯑꯧ ꯊꯪꯅꯕ ꯈꯨꯟꯖꯤꯗ ꯎꯝ ꯎꯝ ꯅꯨꯄꯤ ꯑꯃ ꯄꯥꯏꯔꯦꯑꯦ ꯀꯥꯏꯅꯒ ꯃꯔꯤ ꯂꯩꯅꯕ ꯃꯤꯅ ꯂꯧꯁꯤꯟꯕꯤꯅꯕ ꯍꯥꯏꯖꯔꯤ ꯍꯥꯏ
ꯃꯁꯝ ꯃꯅꯥꯒ ꯏꯐꯥ ꯐꯥꯒꯩ ꯐꯔ ꯐꯔ ꯍꯥꯏꯒꯩ ꯄꯥꯏꯔꯛꯑꯗꯤ ꯑꯁ ꯅꯨꯃꯤꯗꯥꯡꯗ ꯄꯥꯏꯔꯛ ꯑꯦꯅ ꯈꯜꯂꯣꯅꯦ ꯍꯧꯖꯤꯛꯁꯦ ꯑꯁꯀꯤꯗꯤ ꯀꯤꯅꯤꯍꯦ
ꯑꯗꯩ ꯂꯥꯎ ꯈꯣꯡ ꯑꯃꯒ ꯇꯧꯔꯒ ꯃꯤꯗꯤ ꯄꯥꯈꯠꯂꯕꯅꯤꯅ ꯀꯤꯗꯅ
ꯅꯪ ꯃꯌꯥꯡ ꯈꯔ ꯀꯪꯉꯝꯗꯧ ꯃꯥꯜꯂꯤ ꯅꯪ ꯌꯥꯝ ꯅꯪꯖꯦ ꯌꯥꯝ ꯄꯥꯏꯔꯝꯗꯧ ꯃꯥꯜꯂꯦ ꯅꯨꯡꯁꯤꯠ ꯁꯤꯠꯄꯗ ꯄꯥꯏꯒꯦ ꯄꯥꯏꯒꯦ ꯈ ꯇꯧꯔꯝꯗꯧ ꯃꯥꯂꯦ ꯅꯪꯖꯦ
ꯀꯩꯕ
ꯅꯨꯡꯁꯤꯠ ꯁꯤꯠꯄꯗ ꯈꯔ ꯈꯔ ꯄꯥꯏꯒꯦ ꯄꯥꯏꯒꯦ ꯇꯧꯔꯝꯗꯧ ꯃꯥꯜꯂꯦꯕ ꯅꯪꯁꯦ ꯄꯥꯏꯕꯒꯤ ꯃꯇꯥꯡꯁꯦ ꯌꯥꯝ ꯈꯪꯉꯦꯕ
ꯀꯔꯤ ꯍꯨꯝ ꯅꯨꯡꯁꯤꯅ ꯑꯩꯈꯣꯏꯗꯤꯅꯦ ꯈꯪꯕ꯭ꯔꯣ ꯃꯆꯦꯠꯇ ꯂꯦꯝ ꯉꯝ ꯖꯄꯣꯠꯇꯦ ꯍꯥ ꯀꯔꯥꯏꯗꯒꯤ ꯄꯥꯏꯕꯗꯤ ꯂꯥꯏꯔꯗꯅ
ꯍꯦꯠ ꯂꯥꯏꯠ ꯑꯍꯨꯝ ꯄꯥꯟꯕ ꯑꯃꯒ ꯊꯣꯔꯦ
ꯋꯥ ꯅꯣꯏꯗꯣ ꯑꯦꯛꯁꯇ꯭ꯔꯥ ꯑꯣꯗꯅꯔꯤ ꯑꯣꯏꯕ ꯌꯥꯝ ꯊꯧꯔꯛꯑꯦ
ꯎꯝ ꯑꯅꯤ ꯄꯥꯟꯕꯒ ꯑꯣ ꯑꯃ ꯄꯥꯟꯕꯒ ꯍꯥꯏꯗꯅ ꯑꯝꯕꯨꯛ ꯂꯥꯛꯇ꯭ꯔꯦꯗ
ꯌꯥꯔꯔꯣꯏ
ꯑꯃꯒ ꯑꯅꯤꯒ ꯅꯠꯇꯕ ꯂꯣꯏ ꯊꯧꯔꯦ ꯍꯧꯖꯤꯛꯀꯤ ꯍꯦꯠꯂꯥꯏꯠꯁꯤꯅ ꯃꯁꯥꯒꯤ ꯑꯃ ꯄꯥꯟꯖꯔꯦ ꯑꯗꯨꯒ ꯃꯥꯅ ꯍꯥꯞꯆꯤꯟꯕ ꯑꯅꯤ ꯑꯃꯒ
ꯀꯩꯇꯧꯕꯩ ꯍꯥꯞꯆꯤꯜꯂꯤꯕ ꯉꯥꯔꯦ
ꯇꯥꯟꯅꯔ ꯍꯪꯆꯣꯔꯔꯣ
ꯎꯝ
ꯀꯝ ꯊꯧꯈ꯭ꯔꯦꯗ ꯇꯥꯅ ꯉꯝꯃ ꯆ ꯑꯃ ꯊꯧꯔꯦ ꯑꯃ ꯊꯧꯔꯦ ꯁꯤꯗꯤ ꯏꯐꯦꯠ ꯂꯥꯏꯟ ꯑꯃꯈꯛꯇꯅꯤ
ꯑꯗꯒꯣ ꯃꯗꯅꯤ ꯇꯥꯏꯁꯦ ꯅꯤꯌꯣꯝ ꯆꯨꯝꯅ ꯆꯠꯂꯤ
ꯇꯥꯟꯅꯔꯨꯒꯦꯗꯤ ꯈꯟꯕꯅꯦ ꯑꯩ ꯆꯥꯛꯂꯥꯛꯃ ꯀꯩꯅꯣꯝ ꯇꯧꯕꯅꯦꯗ
ꯍꯝ ꯍꯝ ꯅꯪ ꯆꯥꯛꯂꯥꯑꯃꯁꯨ ꯃꯦꯔꯤ ꯆꯥ ꯌꯥꯏ ꯑꯗꯨꯕꯨꯗꯤ
ꯌꯥꯏ ꯍꯥꯏꯇꯥꯔꯁꯨ ꯃꯦꯒꯤꯗꯣ ꯑꯃꯇꯪ ꯆꯥꯖꯒꯦ ꯇꯧꯕꯗꯣ ꯑꯅꯤꯃꯨꯛ ꯆꯥꯔꯗꯤ
ꯑꯥ ꯂꯤꯛꯇꯤ ꯂꯤꯛꯄ ꯖꯥꯠꯅꯤꯅꯦ ꯌꯥꯔꯔꯣꯏꯅ
ꯅꯣꯏꯈꯠꯈꯤꯅꯤꯅ ꯇꯧꯕꯅꯤꯗ ꯐꯤꯒꯔꯗꯣ ꯐꯤꯒꯔ ꯇꯥꯔ ꯂꯩꯖꯔꯤꯁꯤꯅ ꯑꯃꯨꯛ ꯅꯣꯏꯈꯠꯅꯕ ꯍꯣꯠꯅ ꯍꯝ ꯍꯝ
ꯑ ꯌꯥꯔꯦ ꯌꯥꯔꯦ ꯍꯥꯏꯁꯤꯁꯤꯅ ꯅꯪ ꯂꯤꯛꯏꯗꯣ ꯈꯪꯉꯦ ꯑꯩꯁꯨ
ꯑꯗꯣ ꯃꯦꯒꯤ ꯆꯥꯕꯁꯦ ꯐꯠꯇꯦ ꯐꯠꯇꯦ ꯍꯥꯏꯕꯀꯣ ꯀꯥꯔ ꯍꯥꯏ ꯊꯥꯏꯗꯤꯒ ꯀꯅꯥꯃꯨꯛ ꯍꯥꯏꯈꯤꯕꯅꯤꯅꯦ ꯑꯩ ꯔꯤꯇꯟꯗ ꯊꯝꯍꯍꯧꯗ꯭ꯔꯦꯅꯦ ꯄ꯭ꯔꯨꯐꯇꯣ
ꯀꯅ ꯍꯥꯏꯕꯃꯤ ꯑꯦꯌꯥꯏꯁꯦ ꯆꯥꯛꯀ ꯂꯥꯝꯃꯀꯥꯟꯗ ꯆꯥꯒꯗ ꯕꯦꯁꯅꯤꯅꯦ ꯇꯨ ꯃꯤꯅꯠ ꯇꯔ ꯗꯦꯗꯤ ꯂꯩꯕ ꯑꯆꯥꯄꯣꯠ ꯍꯥꯏꯁꯦ ꯄꯠꯇ꯭ꯔꯣꯁꯦ
ꯑꯁ ꯇꯨ ꯃꯤꯅꯠꯇꯗꯤ ꯈꯣꯛꯅꯕ ꯍꯣꯠꯅꯕꯗ ꯅꯨꯡꯉꯥꯏꯗ
ꯍꯥ ꯃꯤꯒꯤ ꯇꯨ ꯃꯤꯅꯤꯠꯇꯣ ꯏꯁꯤꯡꯗ ꯍꯥꯞꯄꯀꯥꯟꯗ ꯄꯥꯕ ꯇꯨ ꯃꯤꯅꯤꯠ ꯑꯗꯣ ꯑꯩꯈꯣꯏ ꯃꯅꯤꯄꯨꯔꯗꯗꯤ ꯉꯧꯔꯒ ꯆꯥꯗ꯭ꯔꯥ ꯆꯗꯤ ꯃꯤꯅꯤꯠ ꯀꯌꯥ ꯍꯥꯏꯔꯅ
ꯈꯪꯗꯦ ꯑꯗꯨꯗꯤ
ꯑꯗꯨꯗꯤ ꯃꯣꯏꯒꯤ ꯇꯔ꯭ꯨꯃꯦꯠꯇꯨ ꯌꯥꯗ꯭ꯔꯦ
ꯑꯣꯏꯗꯕ ꯉꯥꯡꯉꯤꯅꯤꯕ
ꯃꯥꯅꯦ ꯅꯪ ꯃꯍꯤ ꯌꯥꯎꯕꯅ ꯄꯥꯝꯕ꯭ꯔꯥ ꯃꯍꯤ ꯌꯥꯎꯗꯕꯅ ꯄꯥꯝꯕ꯭ꯔꯥ
ꯑꯅꯤꯃꯛꯄꯥꯝ
ꯑꯩꯗꯤ ꯃꯍꯤ ꯌꯥꯎꯗꯕ ꯄꯥꯝꯃꯦ ꯀꯪꯅ ꯉꯧꯕꯗꯨꯣ ꯄꯥꯝꯃꯦ
ꯑꯗꯨꯗꯤ ꯌꯦꯟꯁꯨ ꯀꯛꯅ ꯉꯧꯗꯣꯏꯔꯔꯕꯅꯤ ꯄꯥꯝꯃꯤꯁꯦ
ꯌꯦꯁ
ꯑꯁ ꯑꯩꯗꯤ ꯈꯪꯗꯦ ꯈꯪꯕꯖꯥꯠꯅꯤ ꯑꯩꯁꯦ ꯈꯪꯗꯕ꯭ꯔꯥ ꯈꯔ ꯃꯅꯦ ꯌꯥꯝ ꯈꯪꯅ ꯑꯩꯁꯦ
ꯅ ꯃꯤ ꯌꯨꯝꯗ ꯆꯥꯛ ꯆꯥꯕꯗ ꯍꯦꯟꯖꯥꯡ ꯆꯥꯛ ꯌꯦꯦꯟꯖꯥꯡꯒ ꯆꯥꯕꯁꯦ ꯃꯤ ꯇꯣꯠꯂ ꯆꯥꯗ꯭ꯔꯣ ꯑꯗꯨꯃꯥꯏꯅ ꯇꯧꯔ ꯇꯣꯠꯂ ꯆꯥꯕꯗꯣ ꯍꯩꯅꯗꯕ ꯍꯩꯇꯕꯒꯤ ꯈꯣꯟꯊꯤ ꯌꯥꯝ ꯆꯥꯔꯤꯅꯦ ꯆꯥꯛ ꯑꯃ ꯆꯥꯔꯅꯤ ꯆꯥꯃꯁꯁꯦ ꯍꯤꯟꯖꯥꯡ ꯅꯨꯡꯈꯣꯠꯂ ꯊꯛꯑꯅꯤ ꯆꯥꯛ ꯑꯃ ꯆꯥꯔꯅꯤ ꯍꯤꯟꯖꯥꯡ ꯄꯂꯣꯡꯊꯅꯤ
ꯑꯁ
ꯑꯗꯨꯗꯩ ꯀꯥꯡꯍꯧ ꯒꯨꯝꯕ ꯑꯃ ꯌꯥꯎꯔꯝꯃꯒꯅ ꯍꯦꯟꯖꯥꯡꯗꯣ ꯁꯨꯡ ꯊꯦꯡ ꯊꯦꯡꯉꯝꯃꯔꯣꯏ ꯑꯀꯪꯕꯗꯨꯒ ꯑꯗꯨꯝ ꯃꯤꯅ ꯍꯥꯏ ꯑꯩ ꯅꯪꯅ ꯆꯥꯛ ꯆꯥꯕꯁꯦ ꯎꯕꯁꯦ ꯐꯨꯟꯗꯧ ꯃꯥꯜꯂꯦ
ꯑꯩꯁꯨ ꯈꯔ ꯐꯨꯟꯒꯜꯂꯦ ꯑꯗꯨꯃꯅ ꯆꯥ ꯑꯩꯗꯤ ꯃꯍꯤ ꯌꯥꯎꯔ ꯆꯥꯛ ꯆꯥꯕꯩꯗꯤ ꯃꯍꯤ ꯌꯥꯔ ꯆꯥꯕꯅ ꯅꯨꯡꯉꯥꯏ ꯆꯥꯛ ꯌꯥꯎꯗꯕꯤ ꯆꯥꯔꯒꯗꯤ ꯑꯀꯪꯕꯅ ꯅꯨꯡꯉꯥꯏ ꯆꯥꯛ ꯌꯥꯎꯔꯁꯨ ꯋꯥꯠꯅꯤ ꯃꯍꯤ ꯌꯥꯎꯔꯁꯨ ꯁꯥꯠꯗꯅ ꯉꯥꯏ ꯑꯗꯨꯝꯇꯗꯤ ꯐꯨꯟꯒꯦ ꯇꯧꯋꯦ
ꯐꯔꯤꯒꯨꯝꯕꯗꯣ ꯄꯥꯝꯗꯦ
ꯃꯣꯏ ꯀꯣꯜ ꯗ꯭ꯔꯤꯛꯀꯨꯝꯕꯗꯤ ꯈꯛꯇꯕ꯭ꯔꯥ
ꯊꯛꯏ ꯑꯗꯨꯗꯤ ꯀꯔꯤ ꯇꯧꯕꯒꯤ ꯊꯛꯑꯣꯏ
ꯑꯩ ꯃꯍꯤ ꯅꯠꯇ꯭ꯔꯣ ꯑꯗꯨꯗꯤ
ꯃꯤꯅ ꯍꯥꯏꯕꯗꯤ ꯇꯣꯠꯂꯒ ꯇꯧꯔꯒ ꯆꯥꯕꯗꯣ ꯍꯥꯏꯕꯅꯦ ꯃꯄꯪꯒ ꯃꯍꯤꯒ ꯄꯨꯟꯖꯟꯅꯔꯒ ꯑꯃꯨꯛꯇꯪꯗ ꯆꯥꯕꯗꯣ ꯅꯣꯏ ꯎꯝ ꯅꯒ ꯌꯥꯝ ꯆꯥꯕ ꯅꯨꯄꯥꯅꯒ ꯌꯥꯝ ꯆꯥꯕ ꯆꯥꯛꯇ꯭ꯔꯣ ꯈ‌ꯣꯗꯥꯔꯒ ꯃꯍꯤ ꯖꯔ‌ꯣ ꯍꯩꯖꯤꯜꯂꯒ ꯖꯣꯔ ꯇꯣꯠꯂꯒ ꯆꯥꯕꯗꯣ ꯑꯗꯨꯗ‌ꯣ
ꯑꯗꯨ ꯃꯍꯤ ꯑ ꯃꯍꯤ ꯂꯥꯡꯃꯜꯂꯖꯨ ꯍꯥꯎꯇꯦꯗ ꯑꯩꯗꯤ ꯃꯍꯤꯖ‌ꯦ ꯌꯥꯝ ꯌꯥꯎꯕ ꯅꯠꯇꯕ ꯈꯤꯇꯪ ꯌꯥꯎꯕ ꯆꯥꯛꯇꯣ ꯇꯣꯠꯄ ꯅꯨꯡꯉꯥꯏꯅꯕ ꯃꯑꯣꯡ ꯈꯛꯇ
ꯑꯩ ꯇꯣꯠꯄ ꯄꯥꯝꯗꯦ ꯑꯩ ꯇꯣꯠꯄ ꯄꯥꯝꯖꯗꯦ ꯑꯩꯒꯤꯕꯨ ꯆꯥꯛ ꯆꯥꯛꯈꯣꯝ ꯆꯒꯪꯗꯨꯃ ꯆꯥꯔꯅꯤ ꯑꯗꯨꯒ ꯍ‌ꯦꯟꯖꯥꯡꯗꯣ ꯃꯍꯤ ꯑꯣꯏꯒꯦꯔꯥ ꯑꯃ ꯑꯣꯏꯒꯦꯔꯥ ꯆꯥꯃꯁꯅ ꯇꯣꯡꯉꯥꯟꯅ ꯑꯗꯨꯝ ꯃꯀꯣꯜꯂ ꯆꯥꯔꯅꯤ ꯑꯗꯩ ꯆꯥꯛ ꯑꯃꯨꯛ ꯆꯥꯔꯅꯤ ꯑꯗꯨꯃꯥꯏꯟ ꯇꯧꯒꯗꯕ
ꯑꯁ ꯑꯩ ꯍꯌꯦꯡꯗꯩ ꯆꯥꯔꯅꯤ ꯑꯗꯨꯗꯩ
ꯑꯗꯨ ꯌꯥꯝ ꯍꯥꯎꯗꯧ ꯃꯥꯜꯂꯦ
ꯆꯥꯎ ꯑꯅꯧꯕ ꯇꯦꯛꯀꯅꯤꯛꯅꯦ
ꯑꯗꯨꯒ ꯆꯩꯒꯨꯝꯕ ꯈꯥꯕꯩꯒꯨꯝꯕꯩ ꯈꯔꯛ ꯈꯔꯛ ꯂꯥꯞ ꯂꯥꯞꯅ ꯊꯝꯗ ꯌꯥꯗ꯭ꯔ‌ꯦ
ꯅꯠꯇ꯭ꯔꯗꯤ ꯑꯩ ꯈꯔꯝ ꯅꯥꯒꯗꯤ ꯌꯧꯔꯗꯤ
ꯑꯩꯅ‌ꯦ ꯑꯗꯨꯃꯥꯏꯅ ꯆꯥꯒ ꯈꯣꯟꯊꯤ ꯌꯥꯝ ꯆꯥꯔꯞꯈ꯭ꯔꯄꯣꯠꯅꯤ ꯆꯥꯕꯁꯦ ꯃꯤꯠ ꯊꯨꯞꯇꯦꯅ
ꯑꯗꯨ ꯀꯩꯅꯣ ꯇꯧꯕꯗꯤ ꯑꯌꯨꯛꯇꯅ ꯆꯥꯛ ꯈꯇꯪ ꯆꯥꯔꯦꯗꯅ ꯅꯨꯃꯤꯗꯥꯡꯗꯅ ꯍꯤꯟꯖꯥꯡ ꯈꯛꯇꯪ ꯆꯥꯕꯗꯤ
ꯎꯝ ꯉꯝꯒꯗ꯭ꯔꯣ ꯅꯪꯕꯣ ꯑꯩꯗꯤ ꯆꯒꯪ ꯉꯥꯛꯇ ꯆꯥꯖꯔꯁꯨ ꯉꯝꯃꯦ ꯑꯩꯗꯤ ꯑꯩꯗꯤ ꯌꯨꯝꯗ ꯂꯩꯔꯤꯀꯥꯟꯗꯗꯤ ꯆꯝꯐꯨꯠ ꯈꯛꯇ ꯆꯥꯏꯌꯦ ꯑꯌꯨꯛꯁꯨ ꯆꯝꯐꯨꯠ ꯅꯨꯡꯗꯥꯡꯁꯨ ꯆꯝꯐꯨꯠ ꯑꯗꯨꯒ ꯕ꯭ꯔꯦꯛꯐꯥꯁꯇ ꯁꯪꯒꯣꯝ ꯆꯤꯅꯤ ꯌꯥꯎꯗꯕ ꯑꯃ
ꯑꯗꯨꯗꯤ ꯅꯪ ꯀꯨꯆꯨꯒꯁꯦ ꯌꯥꯝ ꯁꯦꯡꯉꯝꯃꯅꯤ ꯑꯗꯨꯗꯤ
ꯃꯅꯤꯄꯨꯔꯗ ꯁꯦꯡꯉꯦ ꯍꯥꯕ ꯁꯤꯗ ꯂꯥꯛꯄꯗꯩ ꯁꯦꯡꯗ꯭ꯔꯦ ꯁꯤꯗ ꯂꯥꯛ
ꯆꯝꯐꯨꯠ ꯆꯝꯐꯨꯠ ꯆꯥꯗꯕꯒꯤꯅꯦ ꯑꯩ ꯈꯪꯉꯦ
ꯑꯗꯨꯖꯨ ꯑꯃ ꯆꯝꯐꯨꯠ ꯑꯃ ꯀꯩ ꯍꯥꯏꯕ ꯃꯣꯏ ꯃꯆꯤꯟ ꯃꯅꯥꯎ ꯑꯍꯨꯝ ꯂꯧ ꯂꯩꯕꯗꯣ ꯈꯣꯡꯗ꯭ꯔꯨꯝꯅꯦ ꯇꯣꯔꯕꯣꯠꯅꯦ ꯘꯗꯣꯀꯠꯁꯅꯦ ꯇꯥꯕ꯭ꯔꯣ
ꯇ ꯇꯥꯏ
ꯃꯣꯏ ꯑꯍꯨꯝꯗꯨꯗ ꯑꯃ ꯑꯁꯪꯕ ꯑꯁꯥꯡꯕꯗꯣ ꯑꯗꯨꯒꯤꯗꯣ
ꯑꯣ ꯈꯣꯡꯗ꯭ꯔꯨꯝꯗꯣ
ꯈꯪꯗꯦ ꯑꯗꯨꯏꯗꯣ ꯑꯩ ꯃꯃꯤꯡ ꯈꯪꯗꯦ
ꯈꯣꯡꯗ꯭ꯔꯨꯝ ꯑꯣꯏꯔꯝꯅꯤ ꯃꯇꯨꯝ ꯇꯥꯕꯗꯨꯅ ꯇꯣꯔꯣꯕ‌ꯣꯠ
ꯎꯝ
ꯑꯗꯣ ꯃꯇꯨꯝ ꯑꯥ ꯑꯗꯣ ꯃꯇꯨꯝ ꯇꯥ ꯀꯩꯅꯣ ꯃꯇꯨꯝ ꯍ‌ꯦꯛꯇ ꯈ‌ꯣꯡꯗ꯭ꯔꯨꯝ ꯈꯣꯡꯗ꯭ꯔꯨꯝꯗꯨꯗꯤ ꯑꯌꯨꯛꯇꯒ ꯌꯥꯝ ꯊꯛꯅꯕꯅ‌ꯦ ꯐꯔꯤꯔ ꯐꯠꯇ꯭ꯔꯤꯔ ꯐ꯭ꯔꯦꯁꯅ‌ꯦ ꯑꯗꯨꯁꯨ ꯍꯤꯡꯅ
ꯈꯣꯡꯗ꯭ꯔꯨꯝ ꯍꯥꯏꯗꯤ
ꯇ‌ꯣ ꯈꯣꯡꯗ꯭ꯔꯨꯝ ꯑꯌ‌ꯦ ꯇꯣꯔ‌ꯣꯕ‌ꯣꯠꯇ‌ꯣ ꯍꯥꯏꯕ ꯇ‌ꯣꯔ‌ꯣꯕ‌ꯣꯠ ꯑꯉꯧ
ꯇꯣꯔ‌ꯣꯕꯣꯠ ꯍꯥꯏꯗꯤ ꯑꯩꯅ ꯆꯥꯕꯗꯣ
ꯎꯝ ꯅꯪꯅ ꯆꯥꯕꯗ‌ꯣ
ꯅꯠꯇꯦ ꯑꯩꯅ ꯆꯥꯕꯗꯤ ꯑꯁꯪꯕ ꯑꯁꯥꯡꯕꯗꯣ ꯍꯥꯏꯔꯒ
ꯍꯣꯏꯕ ꯑꯗꯨꯅ ꯈꯣꯡꯗ꯭ꯔꯨꯝ ꯇꯣꯔ‌ꯣꯕ‌ꯣꯠ ꯍꯥꯏꯖꯤꯅ ꯑꯉꯧꯕ ꯈꯔ ꯈꯔꯒ ꯑꯣꯏꯕ ꯃꯇꯨꯝ ꯇꯥꯕꯗ‌ꯣ
ꯑꯣꯀꯦ ꯑꯣꯀꯦ ꯑꯩꯅ ꯆꯥꯕꯗꯨꯅ ꯀꯩꯅꯦꯕ
ꯇꯣꯔꯣ ꯅꯠꯇꯦ ꯈꯣꯡꯗꯔꯨꯝ
ꯐꯖꯅ ꯍꯥꯏꯔꯛꯑꯣ
ꯈꯣꯡꯗ꯭ꯔꯨꯝ ꯈꯣꯡꯗ꯭ꯔꯨꯝ ꯅꯪ ꯆꯥꯕꯗꯨꯅ
ꯑꯩꯅ ꯆꯥꯕꯁꯤꯅ ꯈꯣꯡꯗ꯭ꯔꯣꯝ ꯑꯁꯪꯕ ꯑꯁꯥꯡꯕꯁꯦ ꯑꯣꯀꯦ ꯆꯨꯝꯕ꯭ꯔꯥꯅꯦ ꯇꯣꯔꯕꯣꯠ ꯑꯣꯏꯔꯝꯅꯤꯗ
ꯇꯣꯔꯣꯕꯣꯠ ꯍꯥꯏꯖꯤꯅ ꯇꯦꯁ ꯑꯦꯁ ꯒꯣꯇ ꯑꯃ ꯈꯔ ꯆꯥꯎꯔꯒ ꯑꯉꯧ ꯑꯉꯧꯕ ꯄꯛꯄꯗꯣ
ꯑꯗꯨꯅ ꯇꯣꯔꯕꯣꯠ
ꯑꯗꯨ ꯇꯧꯔꯕꯣꯠ
ꯑꯣꯀꯦ ꯑꯣꯀꯦ ꯑꯗꯨꯒ ꯉꯥꯜꯂꯒ ꯆꯥꯕꯗꯨꯅ ꯏꯁꯀ꯭ꯋꯥꯁꯇꯨꯅ ꯒꯇꯣꯒꯁ
ꯗꯁ ꯀꯨꯁ ꯍꯥꯏꯗꯥꯏꯅꯦ
ꯗꯁ ꯀꯨꯠꯁ ꯍꯥꯏꯕꯔ꯭ ꯑꯥꯎ
ꯒꯇꯣꯠꯀꯆꯀ ꯌꯧꯁꯟꯒꯔ꯭ꯦ ꯑꯃꯗꯤ ꯃꯣꯕꯥꯏꯜ ꯂꯦꯖꯦꯟ
ꯑꯗꯨꯁꯨ ꯅꯪ ꯉꯁꯥꯏꯗꯤ ꯎꯝ ꯎꯝ ꯍꯥꯏꯅꯠꯇ꯭ꯔꯥ ꯑꯩꯅ ꯒꯇꯣꯠꯀꯆ ꯒꯇꯣꯠꯀꯆ ꯍꯥꯏꯔꯒ
ꯑꯃꯨꯛ ꯊꯝꯒꯦ
ꯍꯣꯏ ꯊꯝ ꯊꯝ ꯕꯥ ꯕꯥꯏ
ꯑꯥ